ꯍꯜꯂꯣ
ꯑ ꯍꯜꯂꯣ ꯇꯥꯏ ꯍꯦ
ꯅꯪꯒꯤꯤ ꯑ ꯍꯥꯏꯣ
ꯑꯩꯈꯣꯏꯒꯤ ꯀꯩꯅꯣꯗꯁꯨꯀꯣ ꯌꯨꯇ꯭ꯌꯨꯞ ꯀ꯭ꯔꯤꯁꯇꯥꯟꯗ ꯋꯦꯜꯀꯝ ꯕꯦꯛ ꯇꯨ ꯃꯥꯏ ꯌꯇ ꯆꯦꯅꯦꯜ ꯀ꯭ꯔꯤꯁꯇꯥꯟ ꯍꯜꯂꯣ ꯍꯥꯏꯗꯕꯤꯗ ꯣꯀꯦꯜ ꯑꯃ ꯁꯦꯝꯈ ꯁꯦꯝꯃꯣ ꯍꯥꯏꯈ꯭ꯔꯖꯤꯔꯪ
ꯑꯗꯨꯗꯅꯤ ꯁꯤꯒꯅꯦꯜ ꯑꯃ ꯄꯥꯎ ꯈꯪꯕꯤꯒꯤꯀꯣ ꯄꯟꯕ ꯌꯥꯗꯕꯁꯤꯡ ꯋꯥ ꯃꯌꯥꯝꯗꯣ ꯁꯨꯃꯥꯏꯅ ꯁꯨꯃꯥꯏꯅ ꯈꯔ ꯄꯥꯎ ꯐꯥꯎꯉꯁꯦ ꯑꯅꯀꯣ
ꯑ
ꯏꯝꯐꯥꯜ ꯂꯥꯛꯄ ꯍꯥꯏꯕ ꯉꯝꯗ꯭ꯔꯦ
ꯍꯥꯏꯕ ꯉꯝꯗ꯭ꯔꯤ ꯀꯩꯗꯧꯅ ꯂꯥꯛꯁꯤꯔꯅ ꯋꯥꯈꯜ ꯑꯗꯨꯪ ꯈꯜꯂ ꯂꯩꯒꯅꯤ ꯑꯩ ꯃꯟꯖꯤꯗ ꯍꯌꯦꯡꯗꯤ ꯆꯠꯁꯦꯅ ꯑꯗꯨꯝ ꯂꯥꯛꯄꯅꯦꯕ ꯂꯥꯛꯄ ꯀꯥꯟꯗꯗꯤ ꯍꯣꯏ ꯀꯟꯗꯤꯁꯟꯅ ꯌꯥꯗ꯭ꯔꯕꯅꯤꯅ ꯀꯔꯤꯗꯤ ꯎꯄꯥꯏ ꯂꯩ
ꯍꯂ
ꯑꯩꯗꯤ ꯁꯤꯗ ꯂꯥꯛꯅꯕ ꯈꯔ ꯀꯣꯏꯔꯨꯕ ꯆꯠꯁꯤꯔꯥ ꯍꯥꯏꯅ ꯈꯜꯂꯒ ꯂꯥꯛꯄꯅꯦ ꯑꯩꯅ ꯇꯧꯔꯒ
ꯑ ꯑꯣ
ꯑꯦꯗ ꯐꯦꯗ ꯏꯔꯦ
ꯍꯅꯦ ꯀꯨꯏꯅꯤꯡꯉꯥꯏ ꯃꯐꯝꯁꯨ ꯌꯥꯝ ꯂꯩꯇꯕ ꯃꯥꯜꯂꯦꯗ ꯆꯥꯟꯗꯦꯜ ꯂꯣꯝꯗꯤ
ꯑꯥ ꯄꯠꯇꯩꯇꯦ
ꯑꯩꯁꯨ ꯆꯠꯈ꯭ꯔꯦ ꯆꯥꯟꯗꯦꯜ ꯍꯥꯎ
ꯂꯁꯦ
ꯍꯣꯏ
ꯑꯩꯈꯣꯏ ꯈꯨꯅꯨꯀꯣ ꯎ ꯇꯥꯡꯈꯨꯜ ꯌꯥꯝ ꯄꯥꯜꯂꯤꯅ
ꯌꯥꯝ ꯂꯩꯌꯦ ꯍꯥꯏꯕ
ꯌꯥꯝ ꯄꯥꯂ ꯌꯨꯝ ꯄꯥꯟꯕꯗꯣ ꯑꯩꯈꯣꯏ ꯈꯨꯟꯅ
ꯑꯣ ꯇꯪꯀꯨꯜ ꯍꯣꯏꯦ ꯐꯦꯁꯕꯨꯛꯇ ꯑꯦ ꯐꯦꯁꯕꯨꯛꯇ ꯍꯥꯏꯅꯤ ꯌꯨꯇ꯭ꯌꯨꯕꯇ ꯑꯃ ꯎꯌꯦ ꯅꯣꯏ ꯆꯣꯊꯤ ꯑꯩꯈꯣꯏꯗ ꯌꯨꯝ ꯄꯥꯟꯕ ꯀꯣ ꯇꯥꯡꯈꯨꯜ ꯅꯨꯄꯤ ꯑꯃ
ꯎꯝ
ꯊꯥꯃꯩꯁꯨꯣ ꯁꯤꯡꯒꯔꯗꯨ ꯈꯪꯉꯨꯀꯣ ꯇꯥꯡꯈꯣꯏꯂꯨ ꯑꯅ ꯏꯁꯩ ꯁꯞꯄꯒꯤ ꯃꯥꯒꯤ ꯆꯦꯟꯅꯦꯜꯗ ꯍꯥꯞꯀꯠꯄꯌꯦꯕꯀꯣ
ꯎꯝ
ꯎꯝ ꯍꯁ ꯊ ꯇ꯭ꯔꯥꯏ
ꯎ ꯑꯣꯏꯔꯝꯅꯤ ꯑꯩꯈꯣꯏ ꯈꯨꯟꯗ ꯇꯥꯡꯈꯨꯜ ꯌꯥꯝꯃꯦ ꯄꯥꯟꯕ ꯑꯁ ꯊꯤꯔꯁꯨ ꯌꯥꯔꯣꯏ ꯊꯤꯕ ꯉꯝꯃꯣꯏ
ꯑꯣꯍꯣꯏ ꯅꯣꯏ ꯆꯨꯊꯦ ꯑꯣꯏꯅ ꯂꯧꯕꯪ
ꯎ ꯇꯥꯡꯒꯣꯜ ꯅꯨꯄꯤ
ꯑꯗꯨ ꯇꯥꯡꯈꯨꯜꯗ ꯆꯠꯄꯁꯨ ꯂꯩꯕ꯭ꯔꯣ
ꯑ ꯂꯩꯌꯦꯅ ꯌꯥꯝꯅ
ꯑꯣ
ꯎꯈ꯭ꯔꯨꯜꯗꯒꯤ ꯏꯆꯦ ꯑꯃꯁꯨ ꯄꯥꯜꯂꯦ ꯀꯔꯣ ꯊꯨ ꯑꯣ ꯌꯦ ꯑ ꯎꯈ꯭ꯔꯨꯜꯗꯤ ꯆꯦꯇ꯭ꯔꯤ ꯁꯦꯅꯥꯄꯇꯤ ꯐꯥꯎꯕꯗꯤ ꯌꯧꯈ꯭ꯔꯦ
ꯈꯔ ꯆꯠꯅꯤꯡꯕꯒꯤ ꯐꯥꯎꯕ꯭ꯔꯣ
ꯐꯥꯎꯋꯦ ꯀꯩꯅꯣꯗꯣ ꯌꯥꯝ ꯆꯠꯅꯤꯡꯉꯦ ꯎꯝ ꯎꯝ
ꯁꯤꯡꯕꯨꯗꯤ ꯏꯁꯔꯣꯏꯂꯤ ꯐꯦꯁꯇꯤꯚꯦꯜ ꯇꯧꯔꯗꯤ ꯆꯠꯄ ꯌꯥꯝꯅꯤ ꯅꯨꯡꯉꯥꯏꯕꯅꯦ ꯐꯦꯁꯇꯤꯚꯦꯜ ꯇꯧꯕ ꯃꯇꯝꯗꯗꯤ
ꯑꯗꯨ ꯅꯨꯃꯤꯗꯤ ꯑꯗꯨꯝ ꯆꯠꯂꯝꯒꯅꯤꯀꯣ
ꯍꯣꯏ ꯑꯩ ꯃꯅꯤꯄꯨꯔꯗ ꯂꯩꯔꯤꯉꯥꯏ ꯃꯇꯝꯗ ꯆꯠꯂꯦꯗ ꯑꯍꯨꯝꯂꯛꯄꯨꯝꯕ ꯌꯥꯎꯈ꯭ꯔꯦ
ꯑꯩꯈꯣꯏ ꯑꯩꯗꯤ ꯌꯥꯝ ꯍꯥꯎ ꯌꯥꯎꯗ꯭ꯔꯤ ꯌꯥꯝ ꯆꯟꯅꯤꯡꯉꯦ
ꯎꯝ ꯑꯗꯨꯝ ꯅꯨꯡꯉꯥꯏꯕꯅꯤ ꯁ ꯐꯦ ꯌꯥꯏ ꯌꯥꯏ
ꯈꯪꯅꯕ ꯂꯩꯇ꯭ꯔꯗꯤ ꯇꯠꯂꯤꯗꯨꯅ
ꯍꯣꯏ ꯍ
ꯑꯗꯣ ꯋꯥꯟ ꯗꯦꯗ ꯑꯗꯨꯝ ꯎꯝ ꯆꯠꯂ ꯄꯣꯕꯕꯟꯗꯤꯗ ꯍꯂꯄꯙꯀꯣ
ꯈꯜꯂꯛꯄ ꯌꯥꯏꯗ ꯌꯥꯝ ꯂꯥꯞꯄꯁꯨ ꯅꯠꯇ꯭ꯔꯦꯗ
ꯒꯅꯤ ꯍꯥꯏ
ꯍꯣꯏ ꯍꯕꯕꯨꯗꯤ ꯋꯥꯏ ꯀꯔꯤ ꯊꯧꯕ ꯀꯥꯟꯗꯀꯣ
ꯎꯝ
ꯈꯪꯗꯦ ꯒꯥꯔꯤꯁꯨ ꯊꯧꯕ ꯃꯤꯅ ꯋꯥꯗꯕꯤ ꯇꯣꯡꯕ ꯃꯤꯅ ꯑꯣꯏꯅ ꯋꯥꯏ
ꯎ ꯋꯥꯕꯅꯦ ꯉꯁꯥꯏꯗꯤ ꯎ ꯇꯣꯡꯕꯗ ꯈ꯭ꯋꯥꯡꯒꯨꯝꯕ ꯌꯥꯝ ꯅꯥꯉꯏ ꯒꯥꯔꯤ ꯃꯆꯥꯅ ꯆꯠꯂꯕꯤ
ꯅꯨꯄꯤ ꯈꯔꯗꯤ ꯇꯣꯡꯕ ꯍꯩꯇꯕꯁꯨ ꯂꯩꯕꯅꯦ ꯑꯁ ꯇꯣꯡꯉꯒ ꯑꯗꯨꯝ ꯑꯣꯕ ꯑꯣꯕ ꯂꯝꯕꯤ
ꯑꯦ ꯑꯗꯨꯒꯨꯝꯕꯗꯤ ꯂꯩꯇꯦ ꯑꯩꯉꯣꯟꯗ ꯑꯐꯕ ꯑꯃꯅꯀꯣ ꯑꯗꯨꯒꯨꯝꯕꯗꯤ ꯑꯐꯥꯎ ꯂꯩꯇꯦ ꯑꯗꯨꯝ ꯆꯨꯝꯅꯒꯤ ꯑꯩꯗꯣ ꯁꯦꯅꯥꯄꯇꯤ ꯀꯩꯅꯣ ꯎꯈ꯭ꯔꯨꯒꯨꯝꯕ ꯌꯧꯗꯦ ꯈꯨꯊꯦꯝꯕꯅꯦ ꯆꯠꯄꯗꯨ ꯌꯥꯝ ꯀꯜꯂꯦꯕ
ꯑꯣ ꯑꯣ
ꯑꯗꯨꯅ ꯑ ꯑꯗꯨ ꯍꯧꯖꯤ ꯑꯣꯕ ꯈꯣꯠꯄ ꯑꯃꯠꯇ ꯂꯩꯇꯦ
ꯐꯩꯅ ꯑꯗꯨꯗꯤ
ꯎꯝ ꯆꯥꯕꯁꯨ ꯌꯥꯝ ꯀꯟꯕ
ꯎꯝ
ꯑꯩꯒꯤ ꯁꯥ ꯄꯤꯛꯑꯦ ꯀꯩꯅꯣ ꯇꯧꯋꯦ ꯍꯥꯏꯕꯅꯤ ꯌꯥꯝ ꯆꯥꯕ ꯈꯣꯠꯄ ꯂꯩꯗꯅ
ꯎꯝ
ꯆꯒꯅꯤ
ꯌꯥꯝ ꯁꯥꯒꯟ ꯑꯦꯄꯤꯇꯥꯏꯠ ꯌꯥꯝ ꯂꯩꯕꯒꯤ ꯂꯩꯕꯅꯦꯕ
ꯎꯝ ꯅꯪ ꯐꯤꯠ ꯀꯌꯥ ꯋꯥꯡꯕ꯭ꯔ
ꯎꯝ ꯐꯥꯏꯚ ꯄꯣꯏꯟ ꯐꯥꯏꯚ ꯐꯣꯔ ꯐꯥꯏꯚ ꯌꯧꯗꯦ ꯑꯃꯥꯡꯗꯦꯁꯨ
ꯎꯝ ꯀꯥ ꯍꯦꯟꯅ ꯋꯥꯡꯕꯗꯤ ꯅꯠꯇꯦꯀꯣ ꯅꯪꯅ ꯑꯅꯤ ꯍꯦꯟꯕ ꯑꯩꯉꯣꯟꯗꯒꯤ
ꯑ ꯐꯥꯢꯕ ꯇꯨꯔ ꯅꯪ
ꯋꯥꯡꯗꯕꯒꯤ ꯁꯤꯐꯥꯏ ꯇ꯭ꯔꯥꯏ ꯇꯧꯅꯤꯡꯉꯨꯅꯤꯅꯦ ꯁꯤꯒꯨꯝꯗꯤ ꯃꯅꯤꯇ꯭ꯔ ꯁꯤꯄꯥꯜ ꯁꯤꯐ ꯑꯩꯒꯤ ꯑꯦꯛꯖꯥꯝ ꯇꯥꯅꯤꯡꯕꯅꯦ ꯑꯗꯨ ꯍꯥꯏꯠ ꯌꯧꯒꯗꯕꯤꯒꯤ
ꯑꯗꯨꯕꯨ ꯀ꯭ꯔꯆꯤꯡꯉ ꯀꯩꯅꯣ
ꯍꯥꯥ
ꯃꯦꯆꯤꯟꯅ ꯈꯔ ꯆꯤꯡꯉꯣ ꯍꯥꯏꯕ
ꯁꯤꯆ
ꯑꯩꯁꯨ ꯌꯥꯝ ꯑꯣꯏꯅꯤꯡꯕꯅꯤꯅꯦ ꯑꯥꯔꯃꯤꯒꯨꯝꯕꯗ ꯑꯗꯣ ꯃꯅꯤꯄꯨꯔ ꯄꯨꯂꯤꯁ ꯀꯨꯝꯃꯗꯤ ꯄꯥꯝꯅꯤ
ꯍꯣꯏ ꯑꯥꯔꯃꯤꯒꯨꯝꯕ ꯍꯧꯖꯤꯛ ꯑꯣꯏꯔꯁꯨꯀꯣ ꯄꯣꯁ ꯈꯔ ꯑꯣꯐꯤꯁꯥꯔꯒꯨꯝꯕꯗꯣ ꯍꯥꯏꯕꯗꯤ ꯃꯆꯥ ꯃꯆꯥꯗꯨ ꯌꯥꯝ ꯋꯥꯥꯕꯅꯦ
ꯎꯝ
ꯎꯝ ꯑꯗꯣ ꯍꯥꯏꯠꯇꯨ ꯌꯥꯝ ꯃꯣꯏ ꯐꯥꯏꯚ ꯄꯣꯏꯟ ꯑꯦꯠꯂꯤꯁ ꯐꯥꯏꯚ ꯄꯣꯏꯟ ꯐꯥꯏꯚ ꯐꯥꯏꯚ ꯄꯣꯏꯟ ꯁꯤꯛꯁꯀꯨꯝꯕ ꯌꯧꯒꯅꯤꯑꯕ ꯇ꯭ꯔꯥꯏꯞ ꯑꯦꯁ ꯇꯤꯒꯤꯗꯤ ꯐꯥꯏꯚ ꯄꯣꯏꯟ ꯁꯤꯛꯁꯀꯨꯝꯕ ꯁꯚꯦꯟ ꯒꯨꯝꯕꯥ
ꯑꯗꯨ ꯅꯪꯅ ꯁꯤꯡꯗꯨꯗꯤ ꯏꯟꯆꯤ ꯑꯅꯤ ꯈꯛꯇꯅꯤ ꯋꯥꯠꯄꯗꯣ ꯇ ꯇꯧꯏꯦ ꯑꯩꯈꯣꯏꯒꯤ ꯏꯄꯨꯈꯣꯏꯒꯤ ꯕꯦꯁꯇ ꯑꯃ ꯂꯩꯌꯦ ꯃꯤ ꯅꯦꯝ ꯅꯦꯝꯂꯒ ꯑꯗꯨꯒꯤ ꯑꯩꯈꯣꯏꯅ ꯑꯗꯨꯝ ꯍꯦꯛ ꯍ ꯍꯥꯡꯕ ꯀꯔꯝ ꯍꯥꯏꯅ ꯃꯥꯗꯤ ꯑꯥꯔꯃꯤ ꯑꯣꯏꯕ꯭ꯔꯥ ꯍꯪꯉꯒ ꯃꯥꯁꯦ ꯐꯥꯔꯁ ꯇꯁꯠꯂꯛꯦ ꯃꯤꯅ ꯏꯟꯆꯤ ꯑꯣꯜꯂꯤꯉꯩꯗꯨꯗ ꯃꯉꯣꯟꯗ ꯅꯪꯗꯤ ꯌꯥꯔꯣꯏꯅ ꯆꯠꯈ꯭ꯔꯣꯅ ꯍꯥꯏꯔꯒ ꯃꯥꯗꯤ ꯌꯥꯈ꯭ꯔꯕ ꯃꯤꯒꯤ ꯃꯅꯥꯛꯇ ꯄꯨꯜꯂꯞ ꯑꯣꯏꯅ ꯂꯦꯛꯞꯄꯒ ꯂꯩꯈ꯭ꯔꯕ ꯑꯗꯨꯒꯤ ꯑꯗꯨꯝ ꯄꯨꯔꯒ ꯆꯠꯂꯤ
ꯅꯣꯏꯗꯤ
ꯑꯗꯨꯗꯒꯤ ꯑꯣꯏꯔꯛꯄꯅꯤ ꯍꯥꯏꯌꯦꯦ ꯑꯣꯏꯔꯛꯄꯅꯦꯅ ꯍꯥꯏꯔꯤꯅꯦ ꯑꯗꯨꯒꯤ ꯌꯥꯝ ꯅꯣꯡꯅꯤꯡ ꯃꯥꯁꯦ ꯑꯥꯔꯃꯤ ꯈꯟ ꯈꯨꯗꯤꯡꯒꯤ ꯑꯗꯨꯝ ꯆꯠꯄ ꯌꯥꯎꯕ ꯖꯥꯠꯅꯦꯕ
ꯑꯣ
ꯋꯥꯜꯣꯏꯗ ꯑꯗꯨꯝ ꯏꯟꯇꯔꯦꯁ ꯂꯩꯖꯕꯗꯣ ꯅꯪ ꯑꯗꯨ ꯗ ꯃꯥꯁꯤ ꯂꯥꯏꯕꯛ ꯐꯥꯔꯒ ꯅꯨꯃꯤꯠ ꯑꯃꯗꯤ ꯑꯗꯨꯝ ꯑ ꯃꯤꯅ ꯉꯁꯥꯏ ꯃꯤ ꯃꯌꯥꯝ ꯌꯥꯝꯕꯅꯤꯅ ꯃꯤꯅꯁꯨ ꯐꯥꯔꯁ ꯑꯃꯨꯔꯛ ꯑꯣꯟꯈ꯭ꯔꯕꯅꯤꯅ ꯑꯃꯨꯛ ꯍꯟꯖꯤꯟ ꯍꯟꯖꯤꯟ ꯀꯔꯝꯥꯏꯅ ꯑꯣꯟꯕꯅꯤ ꯌꯧꯈ꯭ꯔꯕ ꯃꯥꯜꯂꯤꯗ ꯍꯥꯏꯔꯒ ꯑꯗꯨꯝ ꯄꯨꯔꯒ ꯆꯠꯂꯤꯌꯦ ꯎꯝ ꯑꯩꯨꯏꯅ ꯅꯣꯛꯄꯁꯤꯗꯤ ꯑꯗꯨꯒꯤ
ꯍꯧꯖꯤꯛꯇꯤꯅꯦ ꯁꯤꯈ꯭ꯔꯦ ꯑꯗꯨ ꯍꯣꯡꯕꯗ
ꯑ ꯑꯟ ꯑꯈꯟꯗ
ꯍꯥꯏꯅꯤ ꯐꯁ ꯇꯥꯏ
ꯎ
ꯑꯩ ꯍꯧꯖꯤꯛ ꯃꯇꯝ ꯑꯣꯏꯔꯗꯤ ꯑꯗꯨꯒꯨꯝꯕ ꯌꯥꯔꯨꯌꯦꯦ ꯍꯥꯟꯅꯒꯤ ꯍꯥꯟꯅꯒꯤ ꯈꯔ ꯄꯪꯇꯛ ꯇꯛꯁꯨꯨ ꯇꯛ ꯇꯧꯔꯤꯉꯩꯗꯅ ꯑꯩꯒꯤ ꯑꯪꯀꯜꯁꯦ ꯃꯈꯨꯠꯇ ꯑꯩꯈꯣꯏꯒꯤ ꯀꯩꯅꯣ ꯌꯦꯡꯕꯗꯣ ꯑꯗꯨꯁꯨ ꯍꯥꯞꯄ ꯌꯥꯗꯦꯕ ꯑꯗꯨꯒꯤ ꯑꯩꯅ ꯑꯣꯏꯅ ꯍꯥꯞꯂꯒ ꯌꯦꯡꯉꯒ ꯂꯩꯕ ꯃꯊꯛꯇ ꯁꯤꯛꯁꯇꯤ ꯐꯥꯏꯚ ꯂꯩꯌꯦ ꯃꯈꯥꯗ ꯅꯥꯏꯟꯇꯤ ꯅꯥꯏꯟ ꯂꯩꯌꯦ ꯁꯧꯦ ꯑꯩ ꯅ ꯍꯣꯏ ꯅꯨꯃꯤꯠ ꯑꯣ ꯑꯒ ꯂꯒ ꯔ꯭ꯔꯕ
ꯑ
ꯑꯁ ꯑꯣꯛꯁꯤꯖꯟ ꯍꯥꯞꯄꯁꯨ ꯌꯥꯗꯦ ꯂꯧꯊꯣꯛꯄꯗꯅꯤ ꯂ ꯍꯦ ꯃꯥꯜꯗꯅꯕ ꯊꯤꯃꯗ ꯊꯤꯃꯗ ꯁꯤꯤꯕꯤꯗꯧ
ꯎꯝ
ꯀꯕ꯭ꯔ
ꯇ
ꯅꯣꯏ ꯐꯦꯃꯤꯂꯤ ꯃꯆꯤꯟ ꯃꯅꯥꯎ ꯀꯌꯥꯅꯤ ꯍꯥꯏꯅꯉ
ꯀꯗꯤ ꯃꯔꯤꯅꯤ
ꯅꯪꯅ ꯑꯃꯨꯔꯛꯇꯤ ꯍꯥꯏꯈ꯭ꯔꯕꯅꯦ ꯑꯩ ꯑꯗꯨꯏꯁꯨ ꯀꯥꯎꯈ꯭ꯔꯕ
ꯑꯩꯈꯣꯏꯗꯤ ꯃꯔꯤ ꯑꯣꯏꯕ
ꯎꯝ ꯎꯝ ꯄꯀꯦ ꯄꯤꯦ
ꯅꯨꯄꯥ ꯅꯨꯄꯥ ꯑꯍꯨꯝ ꯅꯨꯄꯤ ꯑꯃ
ꯅꯨꯄꯤꯅ ꯐꯥꯔꯁ ꯔꯥꯎꯕ
ꯄꯅꯗꯥꯥꯁ
ꯑꯣ ꯒꯥ
ꯃꯤꯩꯅ ꯁꯦꯀꯦꯟ
ꯑꯣ
ꯑꯩꯅ ꯆꯦꯀꯦꯟ ꯍꯥꯏꯕꯤꯕ ꯐꯥꯔꯁꯇ ꯏꯌꯥꯝꯕ ꯑꯃ ꯑꯗꯨꯒ ꯑꯩꯅ ꯆꯦꯀꯦꯟ ꯊꯥꯔꯗꯇ ꯏꯅꯥꯎꯅꯨꯄꯥ ꯑꯃ ꯑꯗꯨꯒ ꯂꯥꯁꯇ ꯏꯆꯟꯅꯨꯄꯤ ꯑꯃ
ꯅꯪ ꯀꯩꯅꯣꯗꯤ ꯃꯌꯨꯝ ꯄꯥꯟꯈ꯭ꯔꯦ ꯅꯣꯏ ꯕ꯭ꯔꯗꯔꯗꯤ
ꯃꯥ
ꯑ
ꯍꯨꯝ ꯄꯥꯟꯗ꯭ꯔꯤꯍꯦ
ꯀꯩꯅ
ꯑꯁ ꯄꯥꯈꯪꯅꯦ ꯄꯥꯈꯪ ꯑꯣꯏꯌꯦ ꯅꯧꯔꯤꯌꯦ ꯀꯔꯤ
ꯀꯌꯦ
ꯆꯍꯤ ꯅꯧꯔꯤꯌꯦ
ꯀꯩꯅꯣ
ꯅꯕꯥꯅꯤ ꯃꯥꯟꯅꯅꯤ ꯅꯪ ꯇ꯭ꯋꯦꯟꯇꯤ ꯅꯥꯏꯟ ꯍꯥꯏꯕ ꯅꯠꯇ꯭ꯔꯣ ꯑꯩꯒ ꯆꯍꯤ ꯌꯥꯝ ꯒꯦꯞ ꯂꯩꯇꯕꯅꯤ
ꯑ ꯑꯗꯨꯝ ꯇꯧꯔꯁꯤꯔꯥ
ꯀꯤꯟ ꯇ ꯐ
ꯍꯝ ꯌꯥꯅꯤꯗꯕꯨ ꯃꯥꯅꯗ
ꯇꯥꯎꯟ ꯇꯥꯎꯟ
ꯀꯩꯒꯤꯅꯣ
ꯀꯣꯏ ꯇꯧꯗꯧꯕꯕ
ꯀꯩ ꯌꯥꯠꯗꯕ
ꯌꯥꯗꯕ ꯅꯈꯣꯏꯗꯤ ꯀꯌꯥꯅꯣ ꯅꯪꯅ ꯑꯍꯟꯗꯣ ꯅꯪꯅ ꯑꯍꯟꯗꯣ ꯑ ꯁꯨꯝꯅ ꯌꯥꯏꯔꯣ
ꯎꯝ
ꯃꯆ
ꯕ꯭ꯔꯥꯗꯔ
ꯑꯣ ꯅꯤꯄꯤ ꯊꯤꯔꯝꯂꯥꯅꯤꯀꯣ
ꯎꯝ ꯊꯤꯇꯔꯤ
ꯆꯍꯤ ꯀꯌꯥ ꯁꯨꯔꯒꯦ ꯅꯪ ꯃꯉꯌꯥꯝꯕꯗꯤ
ꯊꯥꯔꯇꯤ ꯐꯥꯏꯚꯗꯤ ꯑꯣꯏꯔ
ꯑꯣ ꯑꯗꯨꯗꯤ ꯅꯣꯏꯗꯤ ꯀꯌꯥꯅꯣ ꯑꯗꯨꯗꯤ
ꯍꯥ
ꯅꯣꯏꯗꯤ ꯀꯌꯥꯅꯣ ꯅꯆꯤꯟꯗꯨꯅ ꯅꯪ ꯑꯩꯕꯨ ꯍꯥꯏꯔꯒꯕꯅꯤ
ꯑꯍꯨꯝ ꯑꯩꯈꯣꯏ ꯌꯥꯝꯌꯥꯝꯃ ꯂꯩꯔꯦ ꯑꯩꯅ ꯑꯩꯅ ꯃꯌꯥꯏ ꯂꯩꯔ ꯑꯩꯈꯣꯏ ꯏꯅꯥꯎ ꯅꯨꯨꯄꯤ
ꯑꯣ ꯃꯅꯥꯎꯅꯨꯄꯤꯅ ꯆꯍꯤ ꯀꯌꯥ
ꯃꯥꯦ ꯇ꯭ꯋꯦꯟꯇꯤ ꯇ꯭ꯋꯦꯟꯇꯤ ꯐꯥꯏꯚ ꯇ꯭ꯋꯦꯟꯇꯤ ꯁꯤꯛꯁꯀꯨꯝꯕꯗꯤ ꯇ꯭ꯋꯦꯟꯇꯤ ꯁꯤꯛꯁ ꯌꯧꯔ ꯌꯧꯈꯕ ꯐꯪꯗꯦ ꯌꯧꯒꯦ ꯇꯧꯔꯝꯃꯅꯤ
ꯑꯣ ꯀꯔꯤ ꯊꯥꯗ ꯄꯣꯛꯄ꯭ꯔꯣ ꯅꯪꯗꯦ
ꯁꯦꯇꯦꯝꯕꯔ
ꯁꯦꯞꯇꯦꯝꯕꯔ
ꯎꯝ
ꯃꯅꯅꯦ
ꯍꯝ
ꯍꯧꯁꯤ ꯁꯦꯞꯇꯦꯝꯕꯔꯅꯦ
ꯗ ꯀꯗ
ꯁꯤꯁꯇꯤꯟꯗ